ꯑ ꯑꯣ
ꯑꯥ ꯅꯨꯡꯉꯏꯔꯤꯌꯦ
ꯑ ꯑꯣ ꯑꯣ ꯑꯁ ꯑꯩꯁꯦ ꯑꯉꯥꯡꯁꯤꯡꯕꯨ ꯌꯦꯡꯔꯒꯥ ꯌꯨꯝ ꯁꯦꯡꯔꯥꯒ ꯂꯩꯌꯦꯅꯦ
ꯑꯁ ꯅꯨꯡꯉꯥꯏꯅꯦ ꯍꯤꯍꯤꯍꯤꯍꯤ
ꯅꯪꯗꯤ ꯀꯔꯤ ꯇꯧꯕ꯭ꯔꯣ ꯇꯨꯝꯃꯦ ꯇꯨꯝꯃꯦ ꯐꯖꯟꯅꯥ ꯇꯨꯃꯃꯦ
ꯑ ꯑꯣ ꯑꯩ ꯑꯩꯁꯨ ꯍꯧꯖꯤꯛꯇ ꯍꯧꯒꯠꯂꯒ ꯑꯗꯨꯝ ꯂꯩꯌꯦꯅꯦ ꯌꯨꯝꯗ
ꯑꯣ ꯑꯣ ꯑꯣ ꯑꯣ ꯑꯁꯤꯗꯤ ꯀꯔꯤ ꯀꯔꯤ ꯄ꯭ꯂꯥꯟ ꯂꯩꯕ꯭ꯔꯣ ꯀꯔꯤ ꯊꯕꯛ ꯂꯩꯕ꯭ꯔꯣ ꯅꯪꯁꯤꯕꯣ
ꯑꯥ ꯄ꯭ꯂꯥꯟ ꯑꯣꯏꯅꯗꯤ ꯂꯩꯇꯦ ꯑꯗꯨ ꯑꯣꯏꯔꯁꯨꯀꯣ ꯑꯊꯤ ꯑꯩꯒꯤ ꯅꯦꯐ꯭ꯌꯨ ꯑꯃꯅ ꯍꯣꯁꯄꯤꯇꯥꯜ ꯑꯃꯗ ꯆꯦꯛꯑꯞꯗꯣ ꯇꯧ ꯇꯧ ꯇꯧꯅꯤꯡꯂꯗꯤ ꯅꯥꯏꯟ ꯊꯥꯔꯇꯤꯒꯨꯝꯗ ꯂꯥꯛꯑꯣ ꯍꯥꯏꯅꯦ
ꯑꯣ ꯑꯣ ꯑꯣ ꯑꯣ ꯑꯣ ꯐꯔꯦ ꯐꯔꯦ ꯆꯠꯊꯣꯛꯈ꯭ꯔꯣ ꯑꯗꯨꯗꯤ ꯍꯣꯔꯦꯟ ꯑꯩꯗꯤ ꯑꯩꯗꯤ ꯉꯁꯤꯁꯦ ꯕꯖꯥꯔ ꯊꯣꯛꯁꯤꯔꯥ ꯍꯥꯏꯅ ꯈꯜꯂꯤꯌꯦ ꯉꯁꯤ ꯆꯥꯛ ꯆꯥꯕ ꯂꯣꯏꯔꯒ ꯀꯣ
ꯑꯣ
ꯕꯖꯥꯔ ꯊꯣꯛꯂꯒ ꯄꯣꯠꯆꯩ ꯈꯔꯥ ꯌꯦꯡꯉꯨꯒꯦ ꯍꯥꯏꯅ ꯈꯜꯂꯤꯌꯦ ꯑꯩꯗꯤ
ꯑ ꯑꯣ ꯀꯔꯤꯒꯨꯝꯕ ꯄꯣꯠ ꯆꯩꯔꯣ
ꯑꯁ ꯐꯤꯔꯣꯜꯒꯨꯝꯕ ꯑꯗꯨꯒ ꯒ꯭ꯔꯣꯁꯔꯤ ꯑꯥꯏꯇꯦꯝꯒꯨꯝꯕꯀꯣ
ꯑꯣ ꯑꯣ
ꯈꯔꯥ ꯂꯧꯒꯦ ꯍꯥꯏꯅ ꯑꯩꯁꯦ ꯄ꯭ꯂꯥꯟ ꯇꯧꯔꯤꯌꯦ ꯉꯁꯤꯁꯤꯗꯤ
ꯑꯣ ꯑꯗꯨ ꯑꯩꯈꯣꯏ ꯊꯧꯃꯤꯟꯕ ꯌꯥꯏꯅ
ꯍꯣꯏ ꯄꯨꯡꯗ ꯁꯦꯝ ꯇꯥꯏꯃꯤꯡ ꯑꯣꯏꯔꯒꯗꯤꯀꯣ ꯊꯣꯛꯃꯤꯟꯅꯕꯁꯨ ꯌꯥꯏꯌꯦ
ꯑꯥ ꯑꯩ ꯑꯣꯇꯣ ꯑꯥ ꯂꯥꯏꯟ ꯑꯣꯇꯣꯗ ꯆꯠꯀꯦꯔꯥ ꯅꯥꯠꯇꯔꯒꯥ ꯑꯣꯇꯣ ꯀꯧꯔꯒꯥ ꯆꯥꯠꯀꯤꯔꯥ ꯍꯩ ꯈꯟꯅꯒ ꯂꯩꯅꯦ
ꯑꯣ ꯑꯣ ꯑꯗꯨ ꯑꯣꯇꯣ ꯑꯃꯗꯨꯁꯨ ꯑꯗꯨꯝ ꯆꯠꯄ ꯌꯥꯏꯅ
ꯑ ꯑꯗꯨ ꯑꯣꯇꯣ ꯑꯃ ꯍꯥꯏꯕꯗꯤ ꯑꯇꯣ ꯀꯣꯜ ꯇꯧꯔꯒ ꯍꯥꯏꯕ꯭ꯔꯥ ꯅꯠ
ꯑ ꯑꯧ ꯍꯥꯏꯌꯔ ꯇꯧꯔꯒ ꯆꯠꯄꯗꫭ ꯀꯣ
ꯑꯣ ꯑꯣ ꯑꯗꯨꯗꯤ ꯅꯣꯏꯁꯨ ꯑꯗꯨꯝ ꯆꯠꯄ ꯌꯥꯏꯀꯣ
ꯍꯣꯏ ꯑꯗꯨꯁꯨ ꯑꯗꯨꯝ ꯌꯥꯏꯗ ꯎꯝ ꯄꯨꯂꯞ ꯆꯠꯊꯣꯛꯃꯤꯟꯅꯕꯁꯨ ꯌꯥꯏ
ꯑꯥ ꯅꯥꯏꯟ ꯊꯥꯔꯇꯤꯗ ꯌꯧꯋꯣ ꯌꯧꯔꯒ
ꯑꯥ
ꯅꯨꯄꯤ ꯑꯃꯒꯤ ꯅꯝꯕꯔꯁꯨ ꯄꯤꯌꯦ ꯃꯥꯅ ꯑꯩꯈꯣꯏꯒꯤ ꯅꯦꯐꯌꯨ ꯑꯃꯅꯀꯣ ꯅꯨꯄꯤ ꯑꯃ ꯑꯗꯨ ꯅꯨꯄꯤ ꯂꯩꯒꯅꯤ ꯃꯥꯗꯤ ꯑꯁꯤꯗ ꯑꯁꯤ ꯍꯣꯁꯄꯤꯇꯥꯜꯗ ꯂꯩꯕ ꯀꯨꯏꯈ꯭ꯔꯕꯅꯦ ꯃꯥꯕꯨ ꯀꯟꯇꯦꯛ ꯇꯧ ꯀꯣ ꯑꯩꯗꯤ ꯁꯤꯗꯤ ꯀ꯭ꯂꯥꯁ ꯑꯃ ꯂꯩꯌꯦ ꯑꯗꯨ ꯃꯇꯝꯗ ꯑꯗꯨꯝ ꯍꯥꯏꯕ ꯑꯃꯅ
ꯑꯣ ꯑꯣ ꯑꯣ ꯑꯣ ꯌꯥꯏꯅꯦ ꯃꯤ ꯑꯈꯪꯅꯕ ꯂꯩꯔꯗꯤ
ꯎꯝ
ꯆꯪꯔꯒ ꯑꯗꯨꯝ ꯀꯩꯅꯣ ꯇꯧꯕ ꯌꯥꯏ ꯉꯥꯏꯔꯒꯀꯣ ꯅꯪꯒꯤ ꯇꯔꯟ ꯌꯧꯕꯗ ꯌꯦꯡꯕ ꯌꯥꯏ ꯎꯝ ꯎꯝ
ꯑꯥ
ꯅꯨꯡꯉꯥꯏꯕꯅꯦꯗ ꯗꯣꯛꯇꯔ ꯃꯌꯥꯝ ꯀꯣ ꯌꯥꯝ ꯏꯁꯄꯦꯁꯦꯂꯤꯁ ꯑꯣꯏꯕ ꯃꯌꯥꯝ ꯂꯩꯕꯅꯦ ꯑꯗꯨꯗ ꯐꯩꯌꯦ ꯑꯗꯨꯅ
ꯑꯥ ꯍꯣꯏ ꯍꯣꯏ ꯑꯗꯨ ꯇꯧꯁꯦ ꯉꯁꯤꯗꯤ
ꯍꯣꯏ
ꯃꯥꯗꯤ ꯈꯔ ꯕꯤꯖꯤ ꯇꯧꯕ ꯃꯥꯜꯂꯦ ꯑꯩꯈꯣꯏꯒꯤ ꯅꯐ꯭ꯌꯨꯗꯤ
ꯑꯣ ꯑꯣ ꯑꯣ ꯍꯣꯏ ꯍꯣꯏ ꯑꯣ ꯇꯧꯔꯁꯨ ꯑꯗꯨꯝ ꯅꯪ ꯊꯕꯛ ꯇꯣ ꯑꯗꯨꯝ ꯇꯧꯊꯣꯛꯂꯒ ꯂꯣꯏꯔꯦꯅꯦꯀꯣ
ꯎꯝ ꯑꯗꯨ ꯉꯁꯤ ꯅꯪ ꯕꯖꯥꯔ ꯆꯠꯄꯗ ꯑꯗꯨ ꯐꯤꯗꯣ ꯑꯉꯥꯡꯒꯤ ꯐꯤ ꯋꯥꯏꯠ ꯋꯥꯏꯠ ꯀꯂꯔ ꯂꯩꯕꯗꯣ
ꯑꯥꯎ ꯑꯥꯎ
ꯑꯗꯨ ꯂꯩꯒꯅꯤꯀꯣ
ꯑꯁ ꯕꯖꯥꯔ ꯍꯥꯏꯕꯁꯤꯀꯣ ꯑꯥ ꯕꯖꯥꯔꯗꯗꯤ ꯌꯥꯎꯔꯔꯣꯏ ꯁꯤ ꯑꯩꯈꯣꯏ ꯀꯣ
ꯑꯣ ꯑꯣ
ꯑꯗꯨꯅꯦ ꯑꯩꯅ ꯆꯠꯀꯗꯕꯁꯦ ꯑꯗꯨ ꯑꯗꯨ ꯃꯄꯥꯗꯨꯗꯤ ꯂꯩꯔꯔꯣꯏ ꯃꯦꯟ ꯃꯥꯔꯀꯦꯅ
ꯕꯖꯥꯔ ꯍꯥꯏꯕꯗꯤ ꯀꯗꯥꯏꯗꯅꯣꯅꯦ
ꯑꯁꯤ ꯑꯩꯈꯣꯏꯒꯤ ꯑꯦꯔꯤꯌꯥꯒꯤꯀꯣ ꯑꯗꯨꯒꯤ ꯕꯖꯥꯔꯗꯅꯤꯗ
ꯐ꯭ꯔꯥꯏꯗꯦ ꯃꯥꯔꯀꯦꯠ ꯍꯥꯏꯕꯗ
ꯍꯣꯏ ꯍꯣꯏ ꯍꯣꯏ ꯍꯣꯏ ꯐ꯭ꯔꯥꯏꯗꯦ ꯃꯥꯔꯀꯦꯠꯇꯨ ꯀꯣ ꯃꯣꯏꯗꯤ ꯑꯁꯤꯒꯨꯝꯕ ꯁꯦ ꯂꯩꯔꯣꯏ ꯍꯥꯏꯕ ꯅꯪꯅ ꯍꯧꯖꯤꯛ ꯍꯥꯏꯕ ꯃꯦꯇꯤꯔꯤꯌꯦꯜꯗꯣ ꯑꯗꯨꯗꯤ ꯂꯩꯔꯦ ꯑꯗꯨꯒꯤ ꯅꯣꯡꯃ ꯑꯃꯨꯛꯀ ꯆꯠꯂꯨꯔꯒ ꯂꯣꯏꯔꯦꯗ ꯅꯪꯒꯤꯗꯨꯗꯤꯀꯣ ꯃꯇꯝꯁꯨ ꯂꯩꯔꯤꯕꯅꯤꯅꯀꯣ
ꯏꯆꯦ ꯁꯇꯔꯗꯦꯒꯨꯝꯕꯗ ꯃꯥ ꯆꯠꯀꯦ ꯍꯥꯏꯗꯤ ꯍꯥꯏꯕꯅꯤꯗ
ꯑꯣ ꯑꯣ ꯑꯣ
ꯑꯩꯗꯤ ꯅꯪ ꯑꯥ ꯌꯎꯒꯦꯔꯥ ꯍꯥꯏꯅ
ꯑꯣ ꯅꯣꯏ ꯅꯆꯦꯗꯨꯁꯨ ꯌꯥꯝ ꯍꯩꯕꯅꯦ ꯕꯖꯥꯔ ꯆꯠꯄꯁꯦ ꯑꯩꯉꯣꯟꯗꯩ ꯍꯦꯟꯅ ꯍꯩꯕꯅꯤ ꯅꯦꯒꯣꯁꯤꯌꯦꯁꯟ ꯇꯧꯕꯗꯨꯀꯣ ꯅꯍꯥꯟꯁꯨ ꯃꯅꯥ ꯂꯣꯏꯅ ꯑꯉꯥꯡꯒꯤ ꯈꯣꯡꯎꯨꯞ ꯃꯌꯥꯝ ꯁ꯭ꯀꯨꯜ ꯈꯣꯡꯎꯨꯞ ꯃꯌꯥꯝꯗꯣ ꯃꯥꯅ ꯂꯧꯕꯤꯕꯅꯦ
ꯑꯣ
ꯑ ꯑꯗꯨ ꯌꯥꯝ ꯍꯣꯡꯕꯅꯦ ꯕꯥꯔꯒꯦꯅꯤꯡ ꯌꯥꯝ ꯍꯩꯕꯅꯦ ꯅꯆꯦꯗꯨ ꯑꯗꯒꯤ
ꯕꯔꯒꯦꯅꯤꯡ ꯃꯥꯒꯤ ꯕꯥꯔꯒꯦꯅꯤꯡꯗꯤ ꯑꯁ ꯁꯨꯛꯇꯧ ꯇꯧꯋꯤ
ꯎꯝ
ꯃꯔꯥꯛ ꯃꯔꯥꯛꯅꯗꯤ ꯑꯩꯅ ꯌꯥꯔꯦ ꯍꯥꯏꯈ꯭ꯔꯕꯅꯤ
ꯅꯍꯥꯟ ꯅꯣꯏ ꯅꯆꯦ ꯑꯍꯟ ꯂꯥꯛꯄꯗꯣ
ꯍꯣꯢ
ꯑꯗꯒꯤ ꯅꯣꯏ ꯅꯆꯦ ꯑꯍꯟ ꯂꯥꯛꯄꯗꯣ ꯑꯗꯨꯁꯨ ꯑꯩꯒꯤ ꯕꯥꯔꯒꯦꯅꯤꯡ ꯐꯖꯅ ꯇꯧꯔꯒ ꯆꯥꯝꯄꯥꯛ ꯌꯥꯝ ꯐꯕ ꯌꯥꯝ ꯂꯥꯏꯠ ꯋꯦꯠ ꯑꯣꯏꯕꯁꯨ ꯂꯧꯕ ꯐꯪꯕꯅꯦ ꯑꯩꯁꯦ ꯑꯦꯛꯁꯄꯦꯇꯦꯁꯟ ꯀꯣ
ꯑꯁ ꯅꯪꯒꯤ ꯃꯈꯣꯟ ꯇꯥꯗꯦꯅꯦ ꯇꯥꯕ꯭ꯔꯥ ꯑꯣ ꯀꯔꯤ ꯑꯣ ꯑꯣ ꯍꯧꯖꯤꯛ ꯍꯧꯖꯤꯛꯈꯛ ꯇꯥꯏ ꯅꯪ ꯍꯥꯏꯕꯗꯣ ꯑꯩꯒꯤ ꯏꯆꯦ ꯍꯥꯏꯕꯗꯤ ꯑꯥꯗꯒꯤ ꯂꯥꯛꯄ ꯏꯆꯦꯔ
ꯑꯣ ꯑꯥꯎ ꯑꯥꯎ ꯑꯥꯎ ꯏꯆꯦ ꯑꯍꯟꯗꯨꯀꯣ ꯌꯥꯝ ꯂꯥꯛꯄꯗꯣ ꯆꯞꯄꯜ ꯃꯥꯅ ꯕꯥꯔꯒꯦꯅꯤꯡ ꯐꯖꯅ ꯇꯧꯔꯒ ꯑꯩꯗꯤ ꯉꯁꯤꯁꯦ ꯆꯥꯝꯄꯜꯁꯦ ꯇꯥꯡꯅ ꯂꯩꯒꯅꯤ ꯀꯣ ꯑꯩꯉꯣꯟꯗ ꯀꯩꯅꯣ ꯇꯧꯔꯒ ꯁ꯭ꯀꯦꯝ ꯇꯧꯕꯤꯔꯒ ꯍꯥꯏꯅ ꯈꯟꯕꯅꯤ ꯑꯗꯨꯒ ꯃꯥꯅ ꯆꯥꯝꯄꯜꯁꯨ ꯌꯥꯝ ꯍꯣꯡꯅ ꯂꯧꯕꯤꯈ꯭ꯔꯦ ꯑꯗꯨꯒ ꯌꯥꯝ ꯂꯥꯏꯠ ꯋꯦꯠ ꯑꯦꯟ ꯀꯝꯐꯣꯔꯇꯦꯕꯜꯁꯨ ꯑꯣꯏꯕ ꯍꯣꯔꯦꯟ ꯌꯦꯡꯍꯟꯒꯦ ꯅꯪꯉꯣꯟꯗ
ꯑꯣ ꯑꯣ ꯑꯣ
ꯌꯥꯝ ꯐꯔꯒꯀꯣ ꯃꯥꯁꯨ ꯌꯥꯝ ꯍꯩꯌꯦ ꯕꯥꯔꯒꯦꯅꯤꯡ ꯑꯩꯉꯣꯟꯗ ꯍꯦꯟꯅ ꯀꯣ
ꯍꯣꯏ ꯍꯣꯏ
ꯑꯗꯨꯒ ꯃꯥꯅ ꯐꯖꯅ ꯀꯩꯅꯣ ꯂꯧꯔꯒ ꯌꯥꯝ ꯍꯔꯥꯎ ꯍꯜꯂꯛ ꯈꯔꯦ ꯑꯩꯁꯨ ꯌꯨꯝꯗ
ꯑꯠꯆꯥ ꯑꯠꯆꯥ ꯍꯣꯏ ꯏꯆꯦ ꯑꯁꯤ ꯑꯅꯤꯁꯦ ꯕꯥꯔꯒꯦꯅꯤꯡ ꯌꯥꯝ ꯍꯩꯕꯅꯦ
ꯎꯝ ꯑꯩꯗꯤ ꯄꯣꯠ ꯆꯩ ꯂꯧꯕꯁꯦꯀꯣ ꯐꯤꯛꯁ ꯔꯦꯠ ꯍꯥꯏꯅ ꯌꯣꯜꯂꯒ ꯂꯧꯕꯗꯤ ꯑꯩꯒꯤ ꯋꯥꯈꯟꯁꯦ ꯌꯥꯝ ꯅꯨꯡꯉꯥꯏ ꯍꯥꯏꯕ ꯅꯠꯇ꯭ꯔꯒ ꯕꯥꯔꯒꯦꯅꯤꯡ ꯇꯧꯕꯗꯨꯗꯤ ꯀꯣ ꯃꯥꯔꯛ ꯃꯔꯥꯛ ꯒꯣ ꯇ ꯇꯧꯕ ꯍꯩꯇꯕꯒꯤ ꯐꯤꯜ ꯒꯤꯜꯇꯤ ꯑꯣꯏꯕ ꯅꯠꯇ꯭ꯔꯒ ꯃꯔꯛ ꯃꯔꯛꯇ ꯑꯩꯅ ꯌꯥꯝ ꯌꯥꯝꯅ ꯑꯦ ꯃꯣꯏꯗꯤ ꯌꯥꯝꯅ ꯍꯥꯏ ꯑꯣꯏꯔꯦ ꯄꯩꯁꯥ ꯁꯣꯟꯕꯅꯦ ꯍꯥꯏꯅ ꯑꯩꯅ ꯂꯣ ꯄ꯭ꯔꯥꯏꯖꯇ ꯍꯥꯏꯔꯒ ꯃꯣꯏꯅ ꯍꯦꯛꯇ ꯁꯥꯎꯔꯛꯄꯒꯤ ꯑꯩꯁꯦ ꯌꯥꯝꯅ ꯗꯤꯁꯍꯥꯔꯇꯟ ꯑꯣꯏꯕ ꯕꯖꯥꯔ ꯆꯠꯄꯁꯦ ꯑꯗꯨꯒꯤ ꯑꯩꯁꯦ ꯒꯣ ꯕꯥꯔꯒꯦꯅꯤꯡ ꯇꯧꯐꯝꯁꯦ ꯌꯥꯝꯅ ꯗꯤꯁꯍꯥꯔꯇꯦꯟ ꯑꯣꯏꯔꯛꯄꯅꯤ ꯃꯔꯛ ꯃꯔꯛꯇ ꯏꯀꯥꯏꯕꯁꯨ ꯂꯩꯕꯀꯣ
ꯍꯣꯏ
ꯑꯣꯕꯔ ꯏꯁꯃꯥꯔꯠ ꯑꯣꯏꯔꯒ ꯑꯩꯅ ꯌꯥꯝ ꯂꯣ ꯄ꯭ꯔꯥꯏꯖꯇ ꯍꯥꯏꯔꯗꯤ ꯃꯣꯏꯅ ꯄꯨꯔꯞ ꯆꯩꯕꯤꯕꯗꯨꯒꯤ ꯑꯩꯁꯦ ꯇꯟꯕ ꯑꯗꯨꯒꯤ ꯍꯣꯏ ꯑꯦꯛꯁꯄꯔꯠ ꯄꯨꯕꯁꯤꯅ ꯕꯦꯁꯅꯦ ꯁꯤꯒꯨꯝꯕꯁꯤꯗꯤ
ꯍꯣꯏ ꯃꯣꯏꯕꯨ ꯄꯨꯔꯗꯤ ꯃꯣꯏ ꯃꯣꯏꯁꯨ ꯁꯧꯁꯨ ꯁꯧꯗꯦꯅꯦ ꯑꯗꯨ
ꯁꯥꯎꯗꯦ ꯁꯥꯎꯗꯦ ꯌꯥꯝ ꯂꯣ ꯄ꯭ꯔꯥꯏꯖ ꯑꯣꯏꯔꯒꯁꯨ ꯁꯥꯎꯗꯦ ꯑꯗꯨꯒꯤ ꯑꯩꯁꯨ ꯌꯥꯝ ꯉꯥꯛꯈ꯭ꯔꯕ ꯒꯣ ꯅꯍꯥꯟ ꯅꯍꯥꯟ ꯑꯩꯒꯤ ꯏꯆꯥꯁꯤꯡꯒꯤ ꯈꯣꯡꯎꯞ ꯃꯉꯥ ꯂꯧꯕꯅꯦꯕ ꯈꯣꯡꯎꯞ ꯃꯉꯥ ꯂꯧꯕꯗ ꯑꯣꯡꯂꯤ ꯇꯨ ꯊꯥꯎꯖꯟꯒꯤ ꯂꯧꯕꯅꯤꯅꯦ
ꯑꯗꯨꯒꯤ ꯑꯩꯁꯦ ꯌꯥꯝ ꯉꯛꯈ꯭ꯔꯕ ꯃꯤꯌꯣꯅ ꯍꯥꯏꯔꯒ ꯑꯩ ꯑꯁꯤꯗꯤ ꯌꯥꯝꯅ ꯄꯨꯔꯥꯅꯤꯅꯦ ꯅꯪꯒꯤꯗꯤ ꯌꯥꯝ ꯐꯖꯅ ꯐꯪꯈ꯭ꯔꯦ ꯍꯥꯏꯅꯀꯣ ꯎꯝ ꯎꯝ ꯔꯤꯄꯔꯣꯠ ꯕꯔꯦꯀꯤꯡꯅꯤ
ꯁꯤꯃꯁꯨꯨ ꯂꯣꯏꯗꯤ ꯂꯣꯏꯈ꯭ꯔꯕꯅꯤ
ꯑꯣ
ꯎꯝ ꯃꯤꯅ ꯐꯥꯏꯚ ꯍꯟꯗ꯭ꯔꯦꯠ ꯍꯥꯏꯔꯗꯤ ꯇꯨ ꯍꯟꯗ꯭ꯔꯦꯠꯀꯨꯝꯕꯅꯀꯣ
ꯍꯣꯏ
ꯑꯗꯨꯝ ꯂꯧꯅꯤꯡꯉꯥꯏ ꯇꯧꯒꯅꯤꯅꯦ ꯑꯩꯗꯤ ꯀꯤꯈ꯭ꯔꯕ ꯑꯩꯆꯦ ꯅꯣꯡꯃ ꯑꯩꯇꯦ ꯈ꯭ꯔꯗꯤ ꯀꯣ ꯍꯥꯏꯈ꯭ꯔꯣ ꯑꯩꯅ ꯑꯗꯣ ꯑꯗꯨꯝ ꯌꯥꯁꯨ ꯌꯥꯕꯀꯣ
ꯌꯥꯕꯗꯤ ꯃꯣꯏ ꯃꯣꯏꯅꯀꯣ ꯁꯣꯟꯕꯁꯦ ꯑꯣꯚꯔꯗ ꯁꯣꯟꯕꯅꯦꯕ ꯍꯥꯏꯕ ꯗꯤ ꯈꯤꯇꯪ ꯂꯩꯗꯅ ꯈꯤꯇꯪ ꯄ꯭ꯔꯣꯐꯤꯠꯇꯨ ꯃꯥꯔꯖꯤꯟꯗꯨ ꯈꯤꯇꯪ ꯍꯥꯏꯔꯒ ꯁꯣꯜꯂꯗꯤ ꯐꯕ ꯃꯣꯏꯗꯤ ꯄ꯭ꯔꯣꯐꯤꯠ ꯃꯥꯔꯖꯤꯟꯗꯤ ꯗꯕꯜ ꯇ꯭ꯔꯤꯄꯜ ꯍꯦꯜꯂꯒ ꯍꯦꯛꯇ ꯄꯩꯁꯥꯁꯦ ꯃꯣꯏꯗꯤ ꯀꯩꯅꯣ ꯇꯧꯕꯒꯤ ꯑꯩꯈꯣꯏꯁꯨ ꯏꯁꯌꯣꯔ ꯑꯣꯏꯗꯦꯕ ꯑꯃꯣꯏꯅ ꯍꯥꯏꯕꯗꯣ ꯆꯨꯝꯕ꯭ꯔꯥ ꯂꯥꯟꯕ꯭ꯔꯥ ꯍꯥꯏꯕꯗꯣ ꯑꯗꯨꯒꯤꯅꯦ ꯑꯩꯅ ꯈ꯭ꯋꯥꯏꯗꯒꯤ ꯀꯩꯅꯣ ꯇꯟꯕꯁꯦ
ꯑꯥ ꯑꯗꯨꯅꯦ
ꯉꯁꯤ ꯋꯦꯗꯔꯁꯦ ꯎꯝ ꯍꯥꯏꯌꯣ ꯍꯥꯏꯌꯣ
ꯑꯥꯎ ꯉꯁꯤ ꯋꯦꯗꯔꯁꯦ ꯅꯣꯡ ꯆꯨꯒꯗꯕ ꯃꯥꯜꯂꯦꯀꯣ
ꯍꯣꯏ ꯅꯣꯡ ꯆꯨꯒꯗꯕ ꯃꯥꯜꯂꯦ ꯉꯥꯏꯔꯗꯤ ꯆꯨꯔꯛꯔꯣꯏ ꯉꯥꯏꯗ꯭ꯔꯒ ꯀꯩꯅꯣ ꯇꯧꯔꯗꯤ ꯆꯨꯔꯛꯀꯅꯤꯀꯣ ꯅꯨꯃꯤꯠ ꯀꯌꯥ ꯁꯨꯈ꯭ꯔꯕ꯭ꯔꯥ ꯅꯨꯃꯤꯠ ꯑꯅꯤ ꯑꯍꯨꯝ ꯁꯨ ꯈ꯭ꯔꯦꯅꯦ ꯅꯣꯡꯁꯤꯁꯨ ꯌꯥꯝꯅ ꯀ꯭ꯂꯥꯎꯗꯤꯗꯤ ꯑꯣꯏꯔꯒ ꯀꯔꯤꯁꯨ ꯆꯨꯔꯛꯇ꯭ꯔꯦꯅꯦ ꯅꯣꯡꯁꯦ
ꯑꯣ ꯐꯖꯅ ꯆꯨꯔꯗꯤ ꯅꯨꯡꯉꯥꯏꯒꯅꯤ
ꯎꯝ
ꯏꯁꯤꯡ ꯌꯥꯝ ꯂꯩꯌꯦ ꯎꯝ
ꯌꯥꯝꯅ ꯀꯩꯅꯣ ꯑꯣꯏꯌꯦꯀꯣ ꯍ꯭ꯌꯨꯃꯤꯠ ꯑꯣꯏꯌꯦꯀꯣ
ꯍꯣꯏ ꯍ꯭ꯌꯨꯃꯤꯠ ꯑꯣꯏꯅꯦ
ꯎꯝ ꯅꯣꯏ ꯑꯥꯗ ꯂꯩꯕꯗꯨꯒꯗꯤ ꯑꯥꯗꯒꯤꯅ ꯁꯥꯕ꯭ꯔꯥ ꯑꯁꯤꯅ
ꯑꯁ ꯑꯁꯤꯅ ꯌꯥꯝ ꯁꯥꯏꯍꯦ
ꯑꯣ ꯑꯣ
ꯑꯥꯗꯗꯤ ꯁꯥꯗꯦ
ꯑꯣ ꯑꯩꯅ ꯍꯥꯏꯕꯗꯤ ꯑꯥꯗ ꯍꯥꯏꯕꯗꯤ ꯑꯃꯗꯣ ꯑꯥꯗꯤ ꯅꯣꯏ ꯑꯣꯔꯤꯖꯤꯅꯦꯜ
ꯑ ꯑ ꯑꯥ ꯑꯗꯨꯗꯤ ꯆꯦꯟꯅꯥꯏꯗꯤ ꯆꯦꯟꯅꯥꯏꯗꯗꯤ ꯌꯥꯝ ꯁꯥꯏꯗ ꯍꯣꯏ
ꯑꯣ ꯑꯣ ꯑꯣ ꯑꯣ
ꯐꯨꯔꯤꯠꯀꯨꯝꯕꯁꯨ ꯁꯦꯛꯄ ꯌꯥꯎꯔꯣꯏꯗ ꯑꯗꯨꯗꯗꯤ ꯑꯗꯨꯝ ꯏꯁꯇ꯭ꯔꯤꯡꯒꯨꯝꯕ ꯍꯥꯞꯔꯒ ꯀꯣ ꯑꯗꯨꯝ ꯂꯩꯕꯅꯤꯗ ꯌꯥꯝ ꯁꯥꯏ
ꯑꯣ
ꯇꯥꯃꯦꯡꯂꯣꯡꯗꯗꯤ ꯅꯣꯡꯗꯣ ꯀꯟꯅ ꯆꯨꯕ ꯃꯥꯜꯂꯦ ꯍꯧꯖꯤꯛꯀꯥꯟ
ꯑꯣ ꯑꯣ ꯑꯣ ꯑꯁ ꯔꯦꯟ ꯋꯥꯇꯔ ꯍꯥꯚꯦꯁꯇꯤꯡ ꯇꯧꯕꯗꯣ ꯌꯥꯝ ꯅꯨꯡꯉꯥꯏꯒꯅꯤꯀꯣ ꯑꯥꯗꯗꯤ ꯀꯣ ꯑꯩ ꯑꯩꯗꯤ ꯁꯤꯗ ꯑꯩꯈꯣꯏ ꯂꯩꯕꯁꯤꯁꯨ ꯔꯦꯟ ꯋꯥꯇꯔ ꯍꯥꯔꯚꯦꯁꯇꯤꯡꯒꯤ ꯄ꯭ꯂꯥꯟ ꯇꯧꯁꯤꯔꯥ ꯍꯥꯏꯕꯅꯦ
ꯍꯣꯏ ꯑꯗꯨ ꯄ꯭ꯂꯥꯟ ꯇꯧꯔꯗꯤ ꯅꯨꯡꯉꯥꯏꯒꯅꯤ ꯇꯦꯡꯀꯤ ꯑꯃꯒꯨꯝꯕ ꯁꯦꯝꯗꯣꯛꯈ꯭ꯔꯗꯤꯀꯣ
ꯍꯣꯏ ꯏꯁꯤꯡ ꯂꯥꯛꯇꯕ ꯃꯇꯝꯗ ꯅꯠꯇ꯭ꯔꯒ ꯑꯦꯃꯥꯔꯖꯦꯟꯁꯤ ꯂꯩꯗꯅꯀꯣ ꯑꯦꯅꯤ ꯐꯪꯁꯟꯒꯨꯝꯕ ꯊꯣꯛꯄ ꯃꯇꯝꯗ ꯍꯥꯏꯅ ꯑꯩꯁꯨ ꯔꯦꯟ ꯋꯥꯇꯔ ꯍꯥꯔꯚꯦꯁꯇꯤꯡꯒꯤꯁꯦ ꯑꯩꯅ ꯄ꯭ꯂꯥꯟ ꯇꯧꯕ ꯑꯗꯣ ꯉꯔꯥꯡꯗꯣ ꯑꯩꯗꯤ ꯄ꯭ꯂꯥꯟ ꯇꯧꯕꯒꯤ ꯋꯥꯁꯦ ꯈꯤꯇꯪ ꯑꯩꯈꯣꯏ ꯉꯔꯥꯡ ꯆꯠꯄꯗꯣ ꯑꯩꯈꯣꯏ ꯐ꯭ꯔꯦꯟꯁ ꯁꯤꯡꯗ ꯍꯥꯏꯔꯒ ꯑꯩꯒꯤ ꯐ꯭ꯔꯦꯟ ꯑꯃ ꯂꯩꯌꯦ ꯃꯥꯅ ꯀꯔꯤ ꯍꯥꯏꯕ꯭ꯔꯥ ꯍꯥꯏꯔꯒ ꯉꯥꯏꯈꯣ ꯉꯥꯏꯈꯣ ꯑꯣꯒꯥꯁ ꯐꯥꯎꯗꯤ ꯁꯥꯈꯤꯒꯅꯨ ꯀꯣ ꯍꯥꯏꯅ ꯍꯥꯏꯌꯦ ꯃꯣꯏꯗꯣꯀꯣ ꯑꯣꯒꯥꯁ ꯐꯥꯎꯗꯤ ꯁꯥꯈꯤꯒꯅꯣ ꯑꯗꯨ ꯃꯇꯨꯡꯗ ꯁꯥꯎꯑꯣ ꯍꯥꯏꯅ ꯍꯥꯏꯕꯒꯤ ꯀꯔꯤ ꯂꯩꯕ꯭ꯔꯥ ꯍꯥꯏꯔ ꯄꯥꯎ ꯑꯃ ꯍꯥꯏꯕꯤꯔꯛ ꯀꯦ ꯍꯥꯏꯅ ꯍꯥꯏꯕꯀꯣ ꯑꯗꯨꯗꯤ ꯑꯣ ꯑꯣ ꯐꯔꯦ ꯐꯔꯦ ꯍꯥꯏꯔꯦ ꯍꯥꯏꯅ ꯑꯣꯒꯥꯁꯀꯨꯝꯕ ꯃꯇꯨꯡꯗ ꯑꯣꯢꯅ ꯇꯞ ꯇꯞꯅ ꯄ꯭ꯂꯥꯟ ꯇꯧꯔꯒ ꯀꯣ
ꯎꯝ
ꯆꯥꯕ ꯇꯥꯔꯦ ꯑꯩꯁꯦ
ꯑꯥ ꯍꯣꯏ ꯁꯥꯕꯤꯔꯗꯤ ꯌꯥꯝ ꯅꯨꯡꯉꯥꯏꯒꯅꯤ
ꯅꯨꯡꯉꯥꯏꯒꯅꯤꯀꯣ ꯏꯁꯤꯡ ꯂꯩꯇꯕ ꯃꯐꯝꯁꯤꯒꯣ
ꯎꯝ ꯏꯁꯤꯡꯁꯦ ꯌꯥꯗꯦꯅꯦ ꯁꯤ ꯑꯩꯈꯣꯏꯒꯤ ꯏꯁꯤꯡꯁꯦ
ꯍꯣꯏ ꯏꯁꯤꯡ ꯂꯥꯛꯄꯁꯤꯁꯨ ꯃꯩ ꯂꯥꯛꯄ ꯃꯇꯝꯗ ꯂꯥꯛꯂꯗꯤ ꯃꯤ ꯃꯌꯥꯝꯅ ꯂꯣꯏꯅ ꯇꯨꯂꯨꯅ ꯆꯤꯡꯔꯒꯀꯣ ꯀꯣꯟꯅꯔꯣꯏ ꯑꯗꯨꯒ ꯃꯩ ꯃꯨꯠꯈ꯭ꯔꯦ ꯍꯥꯏꯔꯗꯤ ꯈꯔ ꯀꯨꯏꯅꯗꯤ ꯐꯪꯒꯅꯤ ꯏꯁꯤꯡꯁꯦꯀꯣ ꯅꯠꯇ꯭ꯔꯗꯤ ꯑꯥ ꯃꯩ ꯂꯥꯛ ꯇꯠꯄ ꯃꯇꯝ ꯑꯣꯏꯔꯗꯤ ꯃꯤ ꯑꯃꯅ ꯇꯣꯂꯨ ꯆꯤꯡꯒꯅꯤ ꯃꯤ ꯑꯃꯅ ꯇꯨꯂꯨ ꯆꯤꯡꯒꯅꯤ ꯑꯗꯨꯒꯤ ꯏꯁꯤꯡꯁꯨ ꯢꯊꯨ ꯊꯨꯅ ꯀꯔꯤ ꯍꯥꯏꯁꯔ ꯇꯠꯄ ꯍꯥꯏꯕ ꯇꯥꯔꯦ ꯑꯗꯨꯒꯤ ꯀꯣꯟꯅꯗꯦ ꯏꯁꯤꯡꯁꯦ
ꯎꯝ ꯑꯗꯨ ꯏꯁꯤꯡꯁꯦ ꯂꯥꯛꯄꯗꯤ ꯂꯥꯛꯄ꯭ꯔꯥ
ꯑꯥ ꯏꯁꯤꯡꯁꯦ ꯑꯥ ꯅꯍꯥꯟꯗꯨ ꯂꯥꯛꯔꯝꯗꯦ ꯅꯍꯥꯟꯗꯨ ꯂꯥꯛꯔꯝꯗꯦ ꯄꯥꯏꯞ ꯂꯥꯏꯟꯗ ꯗꯤꯁꯇꯔꯕꯦꯟꯁ ꯂꯩꯕꯒꯤꯀꯣ ꯂꯥꯛꯂꯝꯗꯦ ꯑꯗꯨꯕꯨ ꯍꯟꯗꯛꯁꯦ ꯊ꯭ꯔꯤ ꯑꯣ ꯐꯣꯔ ꯐꯥꯏꯚ ꯗꯦꯖ ꯕꯦꯛ ꯂꯥꯛꯄꯅꯤ ꯑꯃꯨꯛꯀ ꯏꯁꯤꯡꯁꯦ ꯄꯥꯏꯞ ꯂꯥꯏꯟꯗꯀꯣ
ꯑꯣ
ꯑꯣ ꯂꯥꯛꯈ꯭ꯔꯅꯤ ꯍꯦꯟꯅ ꯍꯔꯥꯎꯔꯒ ꯍꯧꯖꯤꯛ ꯐꯥꯏꯚ ꯗꯦꯖ ꯁꯨꯔꯦ ꯑꯃꯨꯛꯀ ꯂꯥꯛꯇꯕ
ꯑꯣ ꯑ ꯑꯦ ꯏꯁꯤꯡ ꯂꯥꯛꯑꯦ ꯍꯧꯖꯤꯛ ꯑ ꯒꯣ ꯒꯣ ꯒꯣ
ꯇꯦꯁꯅꯤꯅꯦ ꯑꯩꯈꯣꯏꯅꯤꯅ ꯋꯥꯔꯤ ꯁꯥꯕꯁꯦ ꯌꯥꯝ ꯐꯔꯦꯅꯦ ꯑꯁꯤꯗꯤ ꯍꯦ ꯏꯁꯤꯡ ꯂꯥꯛꯈ꯭ꯔꯦꯅꯦ ꯑꯣ ꯕꯦꯔꯤ ꯒꯨꯠꯅꯦ ꯁꯤꯗꯤ ꯒꯨꯠ ꯅ꯭ꯌꯨꯁꯅꯤ ꯍꯦꯛ ꯍꯥꯏꯔꯒ ꯂꯥꯛꯈ꯭ꯔꯦ ꯚꯦꯔꯤ ꯒꯨꯠ
ꯅꯣꯏ ꯅꯣꯏꯒꯤ ꯌꯨꯝꯗꯨꯁꯨ ꯂꯥꯛꯈ꯭ꯔꯕ꯭ꯔꯥ
ꯂꯥꯛꯂꯝꯈ꯭ꯔꯅꯤ
ꯅꯈꯣꯏꯗ ꯂꯥꯛꯈ꯭ꯔꯗꯤ ꯂꯥꯛꯂꯝꯈ꯭ꯔꯅꯤ ꯑꯩꯈꯣꯏ ꯌꯨꯝꯗꯁꯨ ꯎꯝ
ꯑꯩꯈꯣꯏ ꯌꯨꯝꯗ ꯏꯁꯤꯡ ꯍꯧꯖꯤꯛꯇ ꯂꯥꯛꯏꯅꯦ ꯑꯁ ꯅꯨꯡꯉꯥꯏꯕꯗꯣ ꯑꯩꯗꯤ
ꯍꯧꯖꯤꯛ ꯍꯦꯛ ꯂꯥꯛꯄꯗ ꯏꯁꯤꯡ ꯁꯦꯡꯕꯅꯦꯀꯣ ꯑꯗꯣ ꯑꯥꯐꯇꯔ ꯋꯥꯟ ꯇꯨ ꯃꯤꯅꯤꯠꯇꯨ ꯏꯁꯤꯡ ꯌꯥꯝ ꯃꯣꯠꯅ ꯂꯥꯛꯀꯅꯤ ꯑꯗꯨꯗꯗꯤ ꯑꯃꯨꯛꯀ ꯂꯧꯊꯣꯛꯄ
ꯑꯣ ꯑꯣ ꯑꯣ
ꯍꯧꯖꯤꯛꯇꯤ ꯌꯥꯝ ꯁꯦꯡꯒꯅꯤ ꯑꯗ ꯉꯍꯥꯛꯂꯩꯗꯤ ꯑꯃꯨꯛꯀ ꯃꯣꯠ ꯂꯛꯈ꯭ꯔꯅꯤ ꯃꯊꯛ ꯃꯊꯛꯀꯤ ꯀꯩꯅꯣꯗ ꯃꯊꯛꯀꯤ ꯁꯤꯟꯇꯦꯛꯁꯇꯨꯗ ꯆꯤꯡꯈꯠꯄ ꯌꯥꯔꯦ ꯏꯁꯤꯡꯗꯣ ꯂꯥꯛꯈ꯭ꯔꯗꯤ
ꯑꯣ ꯑꯣ
ꯎꯝ
ꯇꯧꯁꯦ ꯑꯗꯨꯗꯤ
ꯍꯣꯏ ꯍꯣꯏ ꯍꯣꯏ ꯃꯤꯅꯤꯠ ꯀꯌꯥꯗꯤ ꯁꯨꯔꯕ꯭ꯔ ꯀꯣ
ꯑꯩꯈꯣꯏꯒꯤꯀꯣ ꯎꯝ ꯃꯊꯟꯇ ꯃꯨꯠꯂꯅꯤ